ꯑꯣ ꯇꯔꯤꯒꯦ꯫
ꯀꯩꯁꯨ ꯇꯧꯗꯦ ꯅꯪꯗꯤ꯫
ꯑꯣ ꯀꯅꯥ ꯀꯅꯥ ꯂꯩꯔꯤꯕ
ꯑꯩꯈꯣꯏ ꯑꯩꯒ ꯏꯃꯥ ꯑꯩꯒꯤ꯫ ꯑ ꯎꯝ ꯢꯆꯦ ꯈꯣꯏ ꯑꯅꯤꯒ ꯂꯩꯌꯦ ꯅꯣꯏ꯫
ꯎ ꯃꯣꯏ ꯑꯣꯏꯔꯁꯨ ꯗꯦ꯫
ꯍꯣꯏ ꯅꯪꯗꯤ ꯀꯩ ꯇꯧꯕ꯭ꯔꯣ
ꯅꯪꯗꯤ ꯀꯔꯤ ꯇꯧꯕ꯭ꯔꯣ꯫
ꯆꯥꯛꯇꯤ ꯆꯥꯕꯥ ꯆꯥꯈꯕ꯭ꯔꯣ꯫
ꯑ ꯆꯥꯌꯦ ꯅꯪꯗꯤ꯫
ꯀꯔꯤ ꯍꯤꯟꯖꯥꯡ ꯆꯥꯔꯦ ꯉꯁꯤꯗꯤ꯫
ꯉꯁꯤꯗꯤ ꯂꯥꯎꯅ ꯂꯥꯎ ꯀꯛ ꯑꯗꯨ꯫ ꯅꯪꯗꯤ꯫
ꯀꯔꯤꯍꯥꯏꯕ
ꯂꯥꯎꯀ ꯑꯂꯨ꯫ ꯇꯥꯔꯕꯣ꯫
ꯍꯣꯏ ꯇꯥꯏꯌꯦ ꯅꯪꯒꯤ ꯈꯣꯟꯖꯦꯜꯗꯣ ꯅꯦꯠꯋꯥꯛ ꯐꯠ꯫ ꯐꯠꯇꯕꯒꯤꯔꯥ ꯇꯥꯕꯒꯨꯝ ꯇꯥꯗꯕꯒꯨꯝ ꯇꯧꯕꯀꯣ
ꯑꯣ ꯍꯣꯏ
ꯁꯥꯗꯕ꯭ꯔꯣ
ꯍꯥꯥ
ꯑꯗꯨꯑꯣꯏꯔꯁꯨ
ꯀꯔꯤ ꯍꯥꯏꯕ꯭ꯔꯥ ꯍꯧꯖꯤꯛ ꯀꯔꯤ ꯇꯧꯕ꯭ꯔꯣ ꯅꯪꯒꯤ
ꯑꯣ ꯑꯩ ꯗꯥꯏꯔꯤꯛ ꯏꯔꯒ ꯐꯝꯔꯒ ꯂꯩꯌꯦ
ꯑꯣ ꯅꯪꯁꯨ ꯏꯔꯒ ꯏꯔꯒ ꯂꯩꯔꯦꯅꯦ ꯁꯦꯅ
ꯅꯪꯗꯤ ꯏꯗꯕ꯭ꯔꯥ ꯀꯔꯤ ꯇꯧꯕꯅꯣ
ꯑꯩ ꯑꯩꯗꯤ ꯍꯧꯖꯤꯛꯁꯨ ꯇꯨꯝꯔꯒ ꯂꯩꯌꯦ
ꯀꯗꯥꯏꯗꯒꯤ ꯎꯝ
ꯅꯪꯗꯤ ꯅꯪꯗꯤ ꯇꯨꯝꯔꯣꯏꯔꯥ
ꯇꯥꯕ꯭ꯔꯣ ꯍꯥꯎ
ꯅꯈꯣꯡ ꯁꯦꯡꯅ ꯇꯥꯗꯦ
ꯀꯔꯤ
ꯅꯪꯒꯤ ꯈꯣꯟꯖꯦꯜꯗꯣ ꯁꯦꯡꯅ ꯇꯥꯗꯦ ꯍꯥꯏꯕ
ꯑꯣ ꯆꯩꯗꯤ ꯇꯥꯕ꯭ꯔꯣ
ꯑ ꯍꯧꯠꯅ ꯍꯥꯏꯕꯗꯤ ꯑꯃꯨꯛ ꯑꯃꯨꯛ ꯇꯥꯏ ꯑꯃꯨꯛ ꯇꯥꯗꯦ ꯍꯥꯏꯅ
ꯎꯝ ꯎꯝ ꯅꯦꯠꯅ ꯌꯥꯗꯕ ꯃꯥꯜꯂꯦ
ꯌꯨꯝꯗ ꯂꯩꯕꯒꯤꯅꯣ ꯅꯠꯇ꯭ꯔꯒꯅ ꯀꯥꯏꯗ ꯂꯩꯕꯒꯤꯅꯣ ꯅꯥ
ꯎꯝ ꯑꯩꯁꯤ ꯑꯩꯒꯤ ꯗ꯭ꯔꯦꯁ ꯁꯤꯡꯒꯤ ꯈꯨꯠꯌꯨꯝꯗ ꯂꯩꯌꯦ
ꯌꯨꯝꯗꯥ
ꯍꯣꯏ
ꯑꯣ ꯌꯨꯝꯗ ꯂꯩꯕꯗꯤ ꯅꯨꯡꯉꯥꯏꯕꯅꯤ ꯉꯁꯤꯗꯤ ꯊꯕꯛꯀꯨꯝꯕ ꯆꯠꯇꯕ꯭ꯔꯣ
ꯆꯥꯠꯇꯦ ꯉꯁꯤꯗꯤ ꯁꯨꯇꯤ ꯂꯩꯌꯦ
ꯑꯣ ꯌꯨꯝꯗ ꯗꯦꯗꯤ ꯂꯧꯒꯨꯝꯕ ꯆꯠꯂꯒ ꯂꯧꯗ ꯆꯥꯛ ꯆꯥꯔꯒ ꯁꯤꯡꯖꯨꯒꯨꯝꯕ ꯁꯦꯝꯔꯒ ꯆꯥꯕꯗꯣ ꯅꯨꯡꯉꯥꯏꯕꯅꯦ
ꯎꯝ ꯍꯣꯏ ꯂꯥꯎ ꯆꯅꯤꯡ ꯆꯠꯅꯤꯡꯉꯦ ꯑꯩꯈꯣꯏꯁꯨ ꯅꯪꯗꯤ ꯆꯠꯀꯦꯔꯥ
ꯀꯔꯤ ꯍꯥꯏꯕꯥ
ꯅꯪꯗꯤ ꯆꯠꯀꯦꯔꯥ ꯂꯥꯎ
ꯅꯪꯒꯤ ꯈꯣꯡꯖꯦꯜꯁꯤꯡꯗ ꯀꯔꯤ ꯍꯥꯏꯕ꯭ꯔꯥ ꯑꯃꯨꯛ ꯍꯥꯏꯔꯣ
ꯅꯪꯗꯤ ꯂꯧ ꯆꯠꯀꯦꯔꯥ
ꯑꯣ ꯑꯣ ꯑꯩꯗꯤ ꯆꯠꯇꯦ
ꯀꯔꯤꯒꯤ
ꯉꯁꯤꯗꯤ ꯌꯨꯝꯗ ꯑꯗꯨꯝ ꯂꯩꯌꯦ ꯉꯔꯥꯡꯗꯒꯤ ꯑꯩꯒꯤ ꯌꯨꯝꯗ ꯁꯨꯇꯤ ꯊꯣꯔꯛꯄ ꯑꯗꯨꯒꯤ ꯉꯁꯤꯗꯤ ꯋꯥꯕꯒꯤꯀꯣ ꯂꯩꯒꯦꯅ ꯑꯗꯨ ꯍꯌꯦꯡ ꯍꯪꯆꯤꯠꯇꯤ ꯆꯠꯔꯛꯀꯅꯤ
ꯑꯣ ꯑꯣ ꯑꯗꯨꯗꯤ ꯍꯌꯦꯡꯗꯤ
ꯀꯔꯤ ꯍꯥꯏꯕ
ꯍꯌꯦꯡꯗꯤ ꯍꯌꯦꯡ꯫
ꯍꯌꯦꯡꯗꯤ ꯆ꯭ꯔꯁ ꯆꯠꯇꯣꯏꯅꯦ ꯅꯈꯣꯏꯗꯤ ꯆꯦꯜꯂꯣꯏ
ꯆꯠꯈꯤꯅꯦ ꯑꯩꯈꯣꯏꯁꯨ
ꯑꯣ ꯑꯗꯨ ꯍꯌꯦꯡꯁꯤꯅꯥꯕꯗꯣ ꯌꯦꯡꯗꯣꯏꯔꯥ ꯌꯦꯡꯉꯣꯏꯗꯔꯥ
ꯌꯦꯡꯉꯨꯔꯦ
ꯌꯦꯡꯉꯣ
ꯍꯣꯏ
ꯍꯌꯦꯡ ꯑꯔꯖꯦꯟꯇꯤꯅꯥ ꯅꯠꯇꯒ ꯁꯥꯟꯅꯅꯤꯡꯉꯥꯏ ꯃꯣꯔꯅꯤꯡꯗ
ꯑꯣ ꯈꯪꯗꯦ ꯑꯩꯗꯤ ꯑꯗꯨꯕꯨ ꯌꯦꯡꯉꯔꯣꯏ
ꯑꯗꯨꯒꯤ ꯁꯥꯟꯅꯕꯗꯣ ꯑꯩꯈꯣꯏ ꯆꯔꯆꯇꯅ ꯆꯠꯂꯝꯗꯥꯏꯗꯨꯅꯦꯕ ꯑꯗꯨ ꯁꯪꯉꯅꯕꯗꯣ ꯑꯗꯨ ꯌꯦꯡꯒꯦꯔꯥ ꯅꯠ ꯅꯠꯇ꯭ꯔꯅ ꯆꯠꯀꯦꯔꯅ ꯈꯜꯂꯒ ꯂꯩꯅꯤ
ꯑꯣ ꯑꯩꯈꯣꯏꯁꯨ ꯆꯔꯆ ꯆꯠꯈꯤꯅꯤ ꯌꯦ ꯂꯣꯏꯦ
ꯎꯝ ꯁꯨꯇꯤ ꯊꯣꯛꯄ ꯃꯇꯝꯗ ꯆꯔ꯭ꯁꯁꯨ ꯆꯠꯇ꯭ꯔꯗꯤꯀꯣ
ꯍꯣꯏ
ꯎꯝ꯫
ꯅꯨꯡꯁꯥ ꯁꯕ꯭ꯔꯣ ꯅꯅꯨꯡ ꯆꯨꯕ꯭ꯔꯣ
ꯁꯤꯗꯤ ꯅꯨꯡ ꯇꯨꯏꯌꯦ ꯅꯣꯡ ꯆꯨꯑꯦ
ꯎꯝ
ꯑꯗꯨꯗꯒꯤ ꯇꯨꯗ ꯅꯣꯡ ꯆꯕ꯭ꯔꯣ
ꯎꯝ ꯍꯧꯖꯤꯛꯇꯤ ꯅꯨꯡꯁꯥ ꯁꯥꯔꯒ ꯂꯩꯌꯦ ꯅꯣꯡꯗꯤ ꯆꯨꯗꯦ
ꯑꯣ ꯑꯗꯨꯗꯤ ꯐꯦꯟ ꯑꯣꯟ ꯇꯧꯕ꯭ꯔꯥ
ꯐ ꯅꯨꯡꯁꯥ ꯁꯥꯕꯒꯤ ꯐꯦꯟ ꯃꯈꯥꯗ ꯂꯥꯏꯔꯤꯛ ꯏꯔꯒ ꯐꯝꯔꯒ ꯂꯩꯌꯦ꯫
ꯆꯦꯡ ꯀꯌꯥ ꯂꯩꯕ꯭ꯔꯣ
ꯑꯩꯈꯣꯏ ꯔꯨꯝꯗ ꯐꯦꯟ ꯑꯅꯤ ꯂꯩꯌꯦ
ꯑꯅꯤꯈꯛꯇ
ꯍꯣꯏ ꯔꯨꯝꯗꯣ ꯄꯤꯛ ꯃꯟꯥꯟꯕꯒꯦ
ꯑꯣ ꯃꯤ ꯀꯌꯥ ꯂꯩꯕ꯭ꯔꯥ ꯑꯗꯨꯗꯤ
ꯔꯨꯝ ꯆꯥꯎꯕꯗꯤ ꯍꯣꯏ ꯂꯩꯔꯝꯗꯦ ꯑꯅꯤ ꯑꯍꯨꯝꯗꯤ ꯂꯩꯔꯝꯒꯅꯤ ꯑꯗꯨ ꯔꯣꯝ ꯄꯤꯛꯄꯒꯤꯀꯣ
ꯎꯝ ꯋꯥꯕ꯭ꯔꯥ
ꯍꯣꯏ ꯇꯨꯝꯃ ꯍꯥꯏꯕꯗꯤ ꯑꯩꯅ ꯇꯨꯝꯃ ꯑꯩꯒꯤ ꯕꯦꯠꯇꯗꯤ ꯅꯥꯥꯛꯇꯦꯕ ꯑꯗꯨ ꯑꯩꯒꯤ ꯇꯦꯕꯣ ꯍꯥꯏꯁꯤꯔ ꯑꯗꯨꯝ ꯑꯁꯤ ꯃꯅꯥꯛꯇꯒꯤ ꯈꯔ ꯈꯔꯗ ꯂꯥꯛꯑꯦꯕ
ꯎꯝ ꯌꯥꯔꯦ ꯅꯪꯁꯨ ꯏꯒꯨꯅꯣ ꯇꯣꯡꯕ꯭ꯔꯣ
ꯀꯔꯤ ꯍꯥꯏꯕ
ꯃꯥꯡ ꯈꯥꯏꯅ ꯏ ꯏꯒꯅꯪꯁꯨꯨ
ꯑꯦ ꯏꯗꯕ ꯌꯥꯗꯕꯅꯤꯅꯦ
ꯇꯨꯝꯈ꯭ꯔꯣ ꯅꯪꯁꯨ
ꯇꯨꯝ ꯇꯨꯝꯂꯒ ꯍꯧꯒꯠꯇꯨꯅ ꯏꯒꯦꯅꯀꯣ ꯉꯁꯥꯏ ꯏꯒꯦꯅ ꯉꯁꯥꯏ ꯏ ꯌꯦꯟ ꯂꯧꯊꯣꯛꯄ ꯑꯗꯨꯒ ꯌꯦꯟ ꯂꯧꯊꯣꯛꯂꯒ ꯑꯃꯨꯛ ꯇꯨꯝꯅꯤꯡꯕꯒꯤ ꯐꯣꯟ ꯌꯦꯡꯂꯒ ꯇꯨꯝꯈ꯭ꯔꯦ ꯑꯗꯨꯒ ꯍꯧꯖꯤꯛꯅ ꯍꯧꯒꯠꯄꯗ ꯉꯥꯏꯔꯤꯌꯦ ꯑꯗꯨꯒ ꯑꯃꯨꯛ ꯏꯕ ꯍꯧꯔꯦ
ꯍꯦ ꯏ ꯀꯅꯨ ꯌꯔꯦ꯫
ꯑꯃꯨꯛ ꯑꯃꯨꯛ ꯀ꯭ꯂꯥꯁ ꯆꯠꯂꯗꯤ ꯑꯃꯨꯛ ꯆꯥꯏ ꯇꯧꯗꯣꯏꯅꯦꯕ
ꯌꯥꯏꯔꯗ ꯆꯩ ꯆꯔꯁꯨ ꯌꯥꯏꯌꯦ꯫
ꯑꯁ ꯈꯣꯟꯊꯤ ꯆꯥꯕꯗꯣ ꯆꯥꯃꯟꯕꯒꯤ ꯇꯥꯅꯤꯡꯗ꯭ꯔꯦ ꯈꯣꯟꯊꯤ ꯆꯥꯕ ꯐꯥꯎ
ꯀꯨꯝꯊꯤ ꯆꯥꯔꯁꯨ ꯆꯩꯇ ꯆꯥꯗ꯭ꯔꯁꯨ ꯌꯥꯏ꯫
ꯀꯨꯟꯗꯤꯖꯕꯁꯨ꯫ ꯅꯨꯃꯤꯠ ꯈꯨꯗꯤꯡꯒꯤ ꯀꯣꯟꯊꯤ ꯆꯥꯔꯤꯕ
ꯍꯥ
ꯟꯇꯤ ꯆꯥꯕꯗꯣ ꯅꯨꯃꯤꯠ ꯈꯨꯗꯤꯡꯒꯤ ꯆꯃꯟꯕꯒꯤ ꯇꯥꯟꯈ꯭ꯔꯦꯕ
ꯌꯥꯏꯗ
ꯆꯥꯕ ꯄꯦꯟꯈ꯭ꯔꯦꯕ
ꯀꯤꯁꯦ ꯈꯤꯁꯦ ꯄꯦ ꯑꯥꯍꯥ
ꯅꯪꯗꯤ ꯂꯥꯏꯔꯤꯛ ꯇꯥꯝꯕ ꯅꯠꯇ ꯀꯔꯤ ꯇꯧꯔꯤꯅꯣ?
ꯀꯔꯤ ꯑꯩꯗꯤ ꯊꯕꯛ ꯇꯧꯋꯦ꯫
ꯍꯥꯥ
ꯊꯕꯛ ꯊꯕꯛꯋꯦ꯫
ꯑꯣ ꯅꯨꯡꯉꯥꯏꯔꯦ ꯑꯗꯨꯗꯤ
ꯑꯩꯗꯤ ꯀꯣ
ꯎꯝ
ꯑꯩꯗꯤ ꯀꯣ ꯏꯁꯇ꯭ꯔꯤꯠ ꯚꯦꯟꯗꯔꯅꯦ꯫
ꯀꯔꯤꯍꯥꯏꯕ
ꯏꯁꯇ꯭ꯔꯤꯠ ꯕꯦꯟꯗꯔ ꯇꯋꯤ ꯫
ꯍ
ꯑ ꯀꯔꯤꯔꯥ ꯎꯝ
ꯎꯝ ꯑꯗꯨꯗ ꯅꯪ ꯅꯊꯟꯗꯔꯥ ꯍꯧꯖꯤꯛ ꯂꯩꯕꯗꯣ ꯌꯨꯝꯗ
ꯃꯇꯩ ꯑꯩꯒꯤ ꯆꯦ ꯆꯩ ꯁꯤꯁꯨꯣ ꯃꯤ ꯑꯅꯤ ꯑꯍꯨꯝ ꯂꯩꯌꯦ꯫
ꯎꯝ
ꯎꯝ
ꯅꯣꯡꯃꯗꯤ ꯎꯅꯔꯁꯦ ꯏꯕꯥꯅꯤꯁꯨ
ꯍꯣꯏ ꯑꯉꯁꯤ꯫
ꯑꯣ ꯅꯪꯕ ꯃꯁꯥ ꯃꯁꯥ ꯑꯃ ꯐꯖꯕ꯭ꯔꯀꯣ
ꯎꯝ
ꯍꯥꯏꯔꯛꯀꯦ ꯑꯗꯨꯒ ꯅꯪꯁꯨ ꯂꯥꯛꯑꯣ ꯑꯗꯨꯒ ꯌꯨꯝꯗ ꯆꯥꯛ ꯆꯥꯃꯤꯟꯅꯁꯦ꯫
ꯍꯣꯏ ꯅꯪ ꯑꯗꯨꯕꯨꯀꯣ
ꯍꯣꯏ
ꯅꯪ ꯑꯩꯕꯨ ꯌꯦꯡꯕꯗꯤ ꯅꯪ ꯀꯞꯈꯤꯅꯦ꯫
ꯀꯔꯤ ꯍꯥꯏꯕ
ꯅꯪ ꯑꯩꯕꯨ ꯎꯔꯤꯗꯤ ꯀꯞꯀꯅꯤ ꯅꯪ
ꯀꯔꯤꯒꯤꯅꯣ꯫
ꯑꯩꯗꯤꯀꯣ
ꯎꯝ
ꯌꯥꯝ ꯅꯨꯡꯉꯥꯏꯌꯦ ꯑꯗꯨꯒꯤ
ꯅꯣꯏꯍꯦ ꯑꯁ ꯅꯣꯏꯔꯁꯨ ꯀꯩꯁꯨ ꯀꯥꯏꯗꯦꯍꯦ
ꯅꯪ ꯑꯩꯕꯨ ꯌꯦꯡꯨꯔꯗꯤ ꯅꯪ ꯑꯩꯕꯨ ꯀꯤꯔꯣꯏꯅꯦ
ꯅꯣꯏꯕꯁꯤꯅ ꯌꯥꯝ ꯐꯕꯅꯤꯍꯦ
ꯑꯗꯨꯕꯨ ꯅꯪ ꯑꯩ ꯀꯒꯅꯤ
ꯎꯝ ꯂꯕꯁꯤꯅ ꯌꯥꯝ ꯐꯕꯅꯦ
ꯎꯝ
ꯏꯁꯛ ꯐꯖꯕ ꯍꯥꯏꯕꯗꯤ ꯁꯥꯛꯁꯨ ꯐꯖꯕꯅꯤ
ꯅꯪꯀꯣ
ꯍꯣꯏ
ꯀꯞꯄꯅ ꯀ
ꯀꯔꯤ ꯍꯥꯏꯕ
ꯑꯩꯕꯨ ꯎꯕ ꯃꯇꯝꯗ ꯀꯞꯀꯅꯩꯑꯕ
ꯅꯪꯦ
ꯑꯩꯒꯤ ꯑꯩꯕꯨ ꯎꯕ ꯃꯇꯝꯗ
ꯍꯣꯏ ꯍꯣꯏ꯫
ꯀꯞꯄꯨꯅꯨ ꯑꯣꯏꯕ꯭ꯔꯥ꯫
ꯑꯣ
ꯀꯥꯕꯨꯗꯤ ꯑꯥꯏ ꯅꯪꯕꯨ ꯑꯆꯥꯄꯣꯛ ꯄꯤꯕ ꯄꯩꯁꯥ ꯂꯩꯇꯦ
ꯑꯣ꯫
ꯅ
ꯁꯨꯝ ꯌꯨꯝꯗ ꯑꯗꯨꯝ ꯂꯩꯗꯣꯏꯔꯥ ꯅꯠꯇ꯭ꯔꯒꯅ
ꯍꯣꯏ ꯌꯨꯝꯗ ꯑꯗꯨꯝ ꯂꯩꯈꯤꯅꯦ ꯀꯔꯤꯁꯨ ꯇꯧꯔꯦ ꯇꯨꯡ ꯇꯨꯡꯂꯨꯔꯒ ꯂꯩꯒꯦ ꯅꯤ ꯂꯥꯏꯔꯤꯛꯁꯨ ꯄꯥꯔꯣꯏ ꯊꯕꯛꯁꯨ ꯆꯠꯂꯣꯏ ꯑꯩ ꯗ꯭ꯔꯃꯥ ꯌꯦꯡꯅꯤꯡꯉꯥꯏ ꯌꯥꯝ ꯂꯩ ꯑꯗꯨꯒꯨꯝꯕ ꯌꯦꯡꯈꯤꯅꯤ
ꯅꯨꯡꯉꯥꯏꯔꯦ ꯑꯗꯨꯗꯤ
ꯉꯅꯨꯡ ꯉꯥꯏꯔꯦ ꯍꯣꯏ ꯑ ꯋꯥꯏꯌꯦ꯫ ꯇꯨꯝ ꯇꯨꯝ ꯂꯩꯔꯁꯨ ꯋꯥꯗ
ꯍꯣꯏ ꯍꯣꯏ ꯑꯗꯨꯅꯦ
ꯑꯗꯨꯝ ꯌꯨꯝꯗ ꯂꯩꯕꯁꯨ ꯋꯥꯕ ꯑꯗꯨ ꯊꯕꯛ ꯆꯠꯊꯦꯔꯁꯨ ꯊꯕꯛꯁꯨ ꯄꯩꯁꯥ ꯄꯩꯁꯥꯅꯤꯅꯀꯣ ꯊꯕꯛ ꯊꯤꯕꯁꯨ ꯄꯩꯁꯥ ꯂꯩꯇ꯭ꯔꯗꯦ ꯎꯄꯥꯏ ꯂꯩꯇꯦꯕ꯫
ꯎꯝ ꯍꯣꯏ
ꯑꯗꯨꯗꯒꯤ ꯈꯪꯗ꯭ꯔꯦ ꯊꯕꯛ ꯊꯤꯕꯁꯨ ꯑꯗꯨꯝ ꯊꯤꯔꯒ ꯀꯩꯁꯨ ꯀꯥꯏꯗꯦ
ꯎꯝ꯫
ꯑꯗꯨ ꯌꯨꯝ ꯌꯨꯝꯗ ꯃꯤ ꯀꯌꯥ ꯂꯩꯕ꯭ꯔꯣ꯫
ꯑꯩꯈꯣꯏꯒꯤ ꯌꯨꯝꯗ ꯍꯧꯖꯤꯛ ꯃꯤ ꯃꯉꯥ ꯂꯩꯌꯦ꯫
ꯃꯉꯥ
ꯍꯣꯏ ꯍꯣꯏ
ꯑꯣ ꯑꯗꯨ ꯎꯝ ꯃꯤ ꯍꯥꯏꯕꯗꯤ ꯏꯅꯧ ꯅꯨꯨꯄꯤ ꯀꯌꯥꯅꯣ ꯏꯅꯎ ꯅꯨꯄꯥ ꯀꯌꯥꯅꯣ
ꯑꯉꯥꯡ ꯅꯨꯄꯤ ꯑꯃ ꯑꯉꯥꯡ ꯅꯨꯄꯥ ꯑꯥ ꯃꯔꯤ ꯑꯩꯒꯤ ꯏꯆꯦ ꯅꯨꯄꯤ ꯑꯍꯨꯝ ꯏꯆꯦꯟꯅꯨꯄꯥ ꯃꯉꯥ
ꯑꯣ ꯑꯗꯨꯗꯤ ꯌꯨꯝ ꯄꯥꯟꯕ ꯂꯩꯈꯕ꯭ꯔꯥ